ꯍꯂꯣ
ꯍꯥꯎ
ꯆꯥꯛ ꯆꯔꯔꯕ
ꯁꯀ
ꯀꯔꯤꯟꯖꯥꯡ ꯆꯕ꯭ꯔ
ꯁꯤꯈꯣꯏ ꯁ꯭ꯤ ꯄ ꯔꯣꯜ ꯂꯩꯇꯥ ꯆꯥ ꯉ
ꯎꯝ ꯌꯥꯝ ꯁꯥꯔꯒ ꯆꯥꯔꯕ꯭ꯔꯣ
ꯆꯥ ꯇꯥꯡ ꯊꯥꯏꯕꯣꯠ ꯆꯠꯉꯗ ꯆꯦꯟꯂꯒ ꯇꯦꯜꯂꯒ ꯆꯥꯕꯒ ꯇꯥꯡ ꯉ
ꯎꯝ ꯃꯥ ꯃꯥ ꯇꯧꯔꯝꯅꯤ ꯑꯩꯈꯣꯏ ꯐꯥꯎ
ꯍꯥꯏ ꯑꯗꯨꯝꯒ ꯂ ꯋꯥ ꯆꯠꯂꯨꯕꯅꯤꯗꯤ
ꯍꯁꯗ ꯂꯣꯏꯔꯦ ꯂꯣꯏꯔꯦ ꯂꯣꯏꯔꯦ
ꯁꯤꯁꯨ ꯑꯩꯈꯣꯏꯗ ꯂꯥꯛꯑꯒ ꯁꯥꯏꯌꯦ ꯍꯥꯏꯔꯝꯗ
ꯑꯣ ꯃꯣꯏꯒꯤ ꯁꯥꯏꯠꯇꯨꯗꯤ ꯏꯪꯕ꯭ꯔꯥ
ꯏꯤꯡꯗꯦ ꯃꯁꯤ ꯌꯥꯝ ꯁꯥꯏꯌꯦꯅ ꯍꯥꯏꯔꯝꯃꯤ
ꯑꯣ ꯑꯥ ꯁꯤꯗ ꯐꯥꯎ ꯈꯨꯠꯁꯥꯗꯤ ꯑꯩ ꯈꯥꯡꯕ ꯉꯝꯗꯣꯏ ꯃꯥꯜꯂꯦꯅ ꯈꯜꯂ ꯈꯨꯨꯁ ꯁꯥꯥ ꯃꯥꯔꯣꯏꯔꯦ
ꯑ ꯁꯤꯗ ꯂꯩꯌꯛꯑꯣ ꯑꯗꯣ ꯌꯥꯝ ꯅꯨꯡꯉꯥꯏꯔꯅꯤ
ꯑꯩ ꯁꯤꯗ ꯂꯥꯏꯕ ꯐꯥꯎ ꯐꯦꯟ ꯊꯥꯗ꯭ꯔꯗꯤ ꯁꯥꯌꯦ ꯉꯁꯤ ꯁꯤꯗꯤ ꯐꯩꯖꯣꯇꯒꯁꯨ ꯇ꯭ꯔꯦ ꯑꯩ ꯅꯣꯡ ꯁꯨꯔꯅꯤ ꯅꯨꯃꯤꯠ
ꯎ ꯐꯥꯎ
ꯇꯥꯕ꯭ꯔꯣ ꯑꯥꯗꯗꯤ ꯅꯣꯡ ꯆꯨꯅꯤꯡꯉꯥꯏꯒꯤ ꯀꯔꯤꯁꯨ ꯂꯩꯇꯕ꯭ꯔꯥ
ꯁꯤ ꯅꯣꯡꯒ ꯆꯨꯅꯤꯡꯉꯥꯏꯒꯤ ꯃꯁꯛꯄ ꯑꯝꯇ ꯊꯣꯛꯇꯦꯗ ꯀꯣꯡ ꯆꯥꯛ ꯆꯥꯛ ꯀ ꯁꯤꯈꯣ ꯎꯅꯨꯡꯁꯥꯗ
ꯁꯤꯗꯗꯤ ꯋꯦꯗꯔ ꯌꯦꯡꯕꯗ ꯋꯦꯗꯔ ꯔꯤꯄꯣꯔꯠꯗꯤ ꯅꯨꯃꯤꯠ ꯑꯅꯤ ꯑꯍꯨꯝ ꯅꯣꯡ ꯆꯨꯔꯤꯅꯤ ꯍꯥꯏꯌꯦ ꯐ꯭ꯔꯥꯏꯗꯦꯗ ꯀꯟꯅ ꯅꯣꯡ ꯆꯨꯈꯤꯅꯤ ꯍꯥꯏꯌꯦ ꯁꯤꯗ
ꯎꯦ ꯑꯦꯁ ꯑꯗꯨꯒꯤ ꯅ ꯂꯥꯛꯄꯃꯤ ꯇꯧꯉꯥꯏꯗꯨꯕ
ꯎꯝ ꯐ꯭ꯔ‌ꯣꯏꯠ ꯊ꯭ꯔꯁꯇ‌ꯦꯗ ꯂꯥꯛꯅꯤꯡꯉꯥꯏ ꯃꯥꯟꯈ꯭ꯔ‌ꯦ
ꯊꯔꯁꯗꯦꯗꯁꯨ ꯈꯔ ꯈꯔꯗꯤ ꯂꯪ ꯆꯨꯒꯅꯤꯉꯥꯏ
ꯎꯝꯝ
ꯣꯏꯔꯤꯗ ꯈꯨꯣꯠꯁ ꯃꯥꯡꯁꯤ
ꯎꯝ
ꯑꯗꯨꯒ ꯁꯤ ꯃꯔꯛ ꯃꯔꯛꯇ ꯂꯥꯏꯠ ꯃꯨꯠ ꯃꯨꯠꯅꯦꯕ
ꯎꯝ
ꯂꯛ ꯃꯣꯠꯂ ꯂꯅꯥꯥꯛꯇꯕꯇ ꯀꯣꯏ ꯏꯀꯨꯏꯅ ꯂꯩꯕꯅ ꯁꯤꯅꯤꯡꯉꯥꯏ ꯇꯧꯕ ꯁꯥꯕꯅ
ꯑꯣ ꯅꯣꯏꯗꯤ ꯕꯦꯇ꯭ꯔꯤꯒꯨꯝꯕ ꯄꯥꯏꯗꯦ
ꯎꯝ ꯅ ꯇꯔꯤ ꯂꯥꯏꯇꯦ ꯑꯁꯁꯥ ꯑꯗꯨꯒꯤ
ꯍ ꯃꯅꯤ ꯑꯅ
ꯎ ꯋꯥꯏꯕ ꯈꯪꯕꯗ ꯑꯩ ꯑꯗꯨ ꯑꯗꯨ ꯌꯥꯎꯕ ꯍꯥꯎꯋ ꯉ ꯇꯜꯂ
ꯎꯝ ꯅꯪ ꯗꯤꯄꯤꯤꯟ ꯎ ꯇꯑꯒꯦ
ꯁꯥꯥꯛ ꯊꯣꯡꯕ ꯍꯥꯎꯗ꯭ꯔꯤ
ꯈꯪꯗꯦ ꯉꯁꯤꯗꯣ ꯊꯦꯡꯅ ꯈꯣꯏꯗ ꯆꯥꯏꯌꯦ ꯄꯨꯡ ꯃꯉꯥ ꯃꯔꯤꯔ ꯃꯉꯥꯔꯗ ꯑꯌꯨꯛꯀꯤ ꯆꯥꯛ ꯆꯥꯏ
ꯑꯦ ꯀꯔꯤꯒꯤ
ꯕꯣꯜ ꯉꯦꯡꯂꯒ ꯇꯨꯝꯕꯒꯤ
ꯎꯝ ꯑꯌꯨꯛꯇꯒꯤ ꯌꯦꯡꯕ
ꯑꯣ
ꯎꯝ
ꯎ ꯏꯆꯦ ꯑꯩꯈꯣꯏꯗꯤ ꯉꯔꯥꯡꯗꯣ ꯇꯨꯝꯗꯦꯕ
ꯎꯝ
ꯑꯗꯨꯒꯤ ꯃꯣꯏꯗꯣ ꯂꯨꯗꯣ ꯁꯠꯅ ꯁꯅꯔꯒ ꯄꯨꯡ ꯇꯨ ꯊꯥꯔꯇꯤꯒꯤ ꯕꯣꯜꯗꯣ ꯉꯥꯏꯔꯒ ꯑꯃꯨꯛꯀ ꯕꯣꯜ ꯌꯦꯡꯕꯅꯦꯕ ꯃꯣꯏꯗꯤ ꯑꯗꯨ ꯂꯣꯏꯔꯒ ꯑꯃꯨꯛꯀꯐꯣꯔꯒꯤ ꯔꯣꯅꯦꯜꯗꯣ ꯑꯦꯛꯁ ꯕꯣꯜ ꯗꯣ ꯐꯣꯔ ꯍꯥꯏ ꯑꯦ ꯐꯥꯏꯚꯔꯥ ꯐꯣꯔ ꯌꯦꯡꯉꯦꯅ ꯑꯗꯨ ꯂꯣꯏꯔ ꯅꯤ ꯁꯦꯚꯦꯟꯒꯤꯗꯣ ꯑꯃꯨꯛꯀ ꯌꯦꯡꯕ
ꯎꯝ ꯎꯝ ꯌꯥꯝ ꯆꯤꯜꯂꯦꯀꯣ
ꯁꯥꯥꯗꯗꯨꯒ ꯎꯝ
ꯁꯥ ꯈꯔꯥꯕ ꯖꯥꯅꯤ ꯉꯁꯤ ꯉꯝꯗꯕꯅꯤꯕꯣ ꯈꯤꯇꯪꯁꯨ ꯁꯤꯟꯅꯕꯒꯤ ꯃꯥꯜ
ꯎꯝ ꯑꯁꯤ ꯑꯩꯅ ꯍꯧꯖꯤꯛ ꯀꯃꯟ ꯔꯨꯝꯗ ꯂꯥꯛꯏꯕ ꯔꯨꯝꯁꯦ ꯍꯣꯁꯇꯦꯜꯒꯤ ꯔꯨꯝ ꯃꯥꯟꯈ꯭ꯔꯦꯕ ꯉꯁꯤꯗꯤ
ꯍꯥꯥꯎꯕꯩꯌꯦ
ꯎꯝ
ꯎꯝ
ꯑꯗꯨꯒꯤ ꯍꯧꯖꯤꯛꯇꯤ ꯀꯣꯜ ꯇꯧꯏ ꯑꯃꯨꯛꯀ ꯊꯣꯛꯂꯛꯄꯅꯦꯕ ꯃꯀꯣꯟꯗꯣ ꯑꯃꯨꯛꯀ ꯌꯥꯝꯃꯦꯕ ꯑꯗꯣꯝꯗ
ꯎꯝ ꯎꯝ
ꯑꯗꯨ ꯑꯣꯏꯔꯁꯨ ꯑꯁꯤꯒꯤꯁꯦ ꯊꯋꯥꯏ ꯆꯥꯡꯕꯅꯀꯣ ꯑꯩ ꯆꯤꯟꯁꯦ ꯍꯨꯝꯅꯤꯡꯉꯥꯏ ꯂꯩꯇ꯭ꯔꯁꯨ
ꯋꯥꯅꯥꯕꯗꯨ ꯂꯣꯏꯔꯦ ꯎꯄꯥꯏ ꯂꯩꯥꯏꯃꯟ ꯎꯝ ꯎꯄꯥꯏ ꯂꯩꯥꯏꯃꯟꯕꯒꯤ ꯀꯣꯛ ꯁꯝ ꯂꯥꯏꯒ ꯄꯥꯔꯒ ꯑꯃ ꯑꯅꯤ ꯑꯍꯨꯝ ꯃꯔꯤ
ꯑꯁ
ꯃꯤ ꯑꯃꯗ ꯑꯩꯅ ꯑꯃ ꯍꯥꯏꯔꯣ ꯑꯩꯅ ꯑꯅꯤ ꯍꯥꯏꯔꯒꯦ ꯍꯥꯏꯔꯒ ꯑꯃꯨꯛ ꯋꯥꯗꯣ ꯄꯨꯔ ꯁꯥꯡꯅꯤꯉꯥꯏ ꯃꯤ ꯑꯃꯅ ꯀꯣꯛ ꯍꯥꯏꯗꯤ ꯑꯩꯅ ꯁꯝ ꯍꯥꯏꯔꯤꯁ ꯑꯩꯅ ꯅ ꯃꯤꯡꯅ ꯎꯄꯥꯏꯗ ꯅꯒꯤ ꯑꯩꯒꯤ ꯏꯃꯥꯟꯅꯕꯤ ꯏꯃꯥꯗꯣ ꯎꯄꯥꯏ ꯂꯩꯏꯃꯟꯗꯕꯅꯨꯡꯁꯤꯒꯤ ꯈꯨꯠꯇꯥꯎꯗꯤ ꯁꯨꯃꯥꯏꯅ ꯇꯧꯔꯦ ꯀꯣꯛ ꯁꯝ ꯂꯩꯥꯏꯅ ꯇꯥꯕ꯭ꯔꯣ ꯍꯜꯂꯣ